ꯎꯝ ꯍꯜꯂꯣ
ꯇꯕ꯭ꯔꯣ
ꯇꯥꯗꯦ
ꯎꯝ
ꯇꯥꯢ ꯇꯥꯢ
ꯍꯜꯂꯣ
ꯍꯣꯢ ꯇꯥꯢ
ꯎꯝ ꯇꯥꯔꯦ ꯇꯥꯔꯦ ꯑꯩꯁꯨ
ꯀꯩꯗꯧꯔꯤꯒꯦ
ꯀꯔꯤꯝ ꯇꯧꯋꯦꯗ ꯅꯪ ꯋꯥꯈꯜ ꯈꯜꯂꯝꯃꯤꯅ
ꯑꯁ ꯍꯨꯝ ꯍꯨꯝ ꯏꯀꯥꯢꯍꯦ ꯁꯨꯃꯥꯢ ꯍꯥꯢꯕꯤꯅꯨ
ꯢꯀꯥꯢꯅꯨꯗ ꯑꯩꯉꯣꯟꯗꯕꯨ ꯏꯀꯥꯢꯕ ꯍꯧꯅꯕ꯭ꯔꯣ
ꯑꯩꯗꯤ ꯌꯥꯝ ꯏꯀꯥꯢꯒꯟꯕꯅꯦꯕ
ꯑꯣ ꯑꯣ ꯏꯀꯥꯢ ꯊꯤꯕ ꯏꯀꯥꯢ ꯊꯤꯕ ꯄꯥꯈꯪꯂꯣ ꯄꯥꯈꯪꯂꯣ ꯍꯥ
ꯑ ꯍ ꯍꯣꯢꯅꯦ
ꯑ ꯅꯨꯄꯤ ꯃꯃꯥꯡꯗ ꯏꯀꯥꯢ ꯊꯤꯒꯜꯂꯗꯤ ꯅꯨꯄꯤ ꯐꯪꯉꯣ ꯐꯪꯉꯣꯢꯀꯣ ꯄꯤ ꯃꯥꯡꯗ ꯒꯞ ꯁꯞ ꯎꯝ ꯍꯨꯝ ꯑꯩꯁ ꯐꯪꯉꯝꯅꯤꯗ
ꯎꯝ
ꯐꯪꯗꯕ ꯁꯥꯕꯩ ꯁꯥꯕꯗ ꯋꯥꯔꯝꯅꯤ
ꯑꯣ ꯍꯣ ꯍꯣꯢꯅꯦ ꯑꯩꯒꯤ ꯑꯩꯒꯤ ꯊꯃꯣꯢꯗ ꯂꯩꯁꯥꯕꯤꯒꯤ ꯍꯣꯁꯇꯦꯜ ꯍꯥꯡꯒꯦ ꯇꯧꯔꯤ
ꯑꯁ ꯑꯩ ꯂꯣꯢꯔꯦꯗ ꯑꯩꯗꯤ
ꯅꯪ ꯋꯔꯗꯦꯟ ꯑꯣꯢꯔꯣ ꯍꯥꯍꯥ
ꯑꯗꯨꯃꯥꯢꯅ ꯍꯥꯢꯒꯅꯨꯅꯦ ꯗꯨꯨꯝꯕ ꯊꯨꯃꯣꯢ ꯀꯥꯢꯗꯕ ꯋꯥꯍꯩꯗꯣ ꯍꯥꯢꯒꯅꯨꯅꯦ ꯀꯔꯤ ꯅꯨꯄꯤꯒꯤ ꯍꯣꯁꯇꯦꯜ ꯍꯥꯢꯕ
ꯍ ꯍꯥ
ꯑꯩꯖꯨ ꯕꯨꯛꯀꯤꯡ ꯇꯧꯒꯦ
ꯌꯥꯗ꯭ꯔꯦ ꯅꯪ
ꯑꯁ ꯀꯩꯒꯤ ꯁꯤꯠ ꯍꯥꯡꯗ꯭ꯔꯕꯣ
ꯁꯤꯠ ꯄꯁꯤ ꯌꯥꯝ ꯍꯥꯡꯗ꯭ꯔꯦ ꯍꯣꯢ
ꯈꯔ ꯇꯥꯟꯊꯣꯛꯑꯁꯤꯅꯦ ꯑꯩ ꯑꯩ ꯑꯃꯨꯛ ꯆꯪꯅꯕ ꯃꯁꯛ ꯊꯤꯕ ꯈꯔ ꯇꯥꯟꯊꯣꯛꯈ꯭ꯔꯣ ꯑꯩꯗꯤ ꯐꯖꯕꯅꯦꯕ
ꯍꯝ ꯍꯥ ꯍꯥ ꯍ
ꯐꯖꯕ ꯑꯣꯏꯅ ꯍꯥꯞꯆꯤꯜꯂꯁꯦ ꯑꯊꯤꯕ ꯈꯔ ꯇꯥꯟꯊꯣꯛꯈ꯭ꯔꯣ
ꯑꯍ ꯂꯣꯏꯅꯃꯛ ꯐꯖꯩꯗ ꯅꯪꯁꯨ ꯐꯖꯩ ꯃꯣꯏꯁꯨ ꯐꯖꯩ
ꯑꯗꯣ ꯑꯩ ꯐꯖꯔꯗꯤ ꯍꯥꯞꯄꯤꯔꯣꯅꯦ ꯑꯩꯁꯨ
ꯍꯥꯞꯄ ꯂꯣꯏꯔꯦ ꯀꯩꯅꯣ
ꯋꯦꯇꯤꯡ ꯂꯤꯁꯇꯗꯤ ꯊꯥ ꯄꯥꯝ ꯊꯝꯒꯅꯨꯀꯣ
ꯑꯩꯠꯁ ꯑꯗꯨꯃꯛꯇꯤ ꯊꯝꯃꯣꯏꯍꯦ
ꯕꯣꯔꯥ ꯄꯥꯏꯔꯒ ꯐꯝꯕꯗꯨ ꯇꯜꯂꯦꯕ
ꯎꯝ ꯅꯪꯕꯣ
ꯃꯀꯣꯛꯇ ꯀ꯭ꯋꯥꯏ ꯃꯀꯣꯛꯇ ꯅꯝꯕꯔ ꯋꯥꯟꯗ ꯊꯝꯃꯣꯀꯣ ꯑꯩꯕꯨ
ꯍꯩꯅꯦ ꯌꯥꯏꯅꯦ ꯎꯍꯨꯝ ꯃꯄꯥꯟꯗ ꯂꯩꯌꯦ ꯀꯩꯅꯣ ꯇꯥꯕ꯭ꯔꯥ
ꯃꯈꯣꯟ ꯇꯥꯕ꯭ꯔꯥ
ꯀꯩ ꯃꯈꯣꯟꯅꯣ ꯌꯥꯝ ꯇꯥꯌꯦ ꯕꯨꯠꯂ ꯀꯩꯅꯣ ꯈꯪꯗꯦ ꯂꯩꯁꯥꯕꯤ ꯃꯈꯣꯟ ꯇꯥꯏ
ꯍꯩꯁ ꯀꯩꯅꯣꯅꯦ
ꯂꯣꯏꯒ ꯍꯦꯂꯣꯏꯒ ꯄꯨꯟꯃꯤꯟꯅꯩꯔꯣ
ꯍꯥ ꯍꯥ ꯍꯥ ꯍ ꯍꯥꯁ ꯁꯨꯃꯥꯏꯟꯗꯤ ꯍꯥꯏꯕꯤꯅꯨꯍꯦ ꯑꯩ ꯀꯤꯌꯦꯀꯣ
ꯑꯁ ꯅꯨꯄꯥꯅꯕꯨ ꯑꯗꯨꯛ ꯀꯤꯒꯟꯕ꯭ꯔꯣ
ꯏꯁ ꯅꯪꯁꯤꯗꯤ ꯌꯥꯝ ꯀꯩꯅꯣ ꯇꯧ ꯃꯥꯜꯂꯦꯍꯦ ꯅꯨꯄꯤ ꯌꯥꯝ ꯊꯣꯛꯑꯦꯍꯦ
ꯑꯩꯗꯤ ꯈꯔ ꯊꯣꯛꯑꯦ ꯍꯥꯏꯇꯥꯔꯦ ꯅꯨꯄꯤꯗꯤ ꯅꯨꯄꯤ ꯊꯣꯛꯀꯗꯝꯅꯤ ꯀꯩꯅꯣ ꯅꯨꯄꯥꯅ ꯅꯨꯄꯥ ꯊꯣꯛꯀꯗꯕ
ꯍꯣꯏꯅꯦ ꯆꯨꯝꯃꯤꯅꯦ ꯑꯗꯨꯕꯨꯗꯤ
ꯅꯣꯏ ꯁꯨꯃꯥꯡꯗ ꯐꯝꯕ꯭ꯔꯣ ꯅꯪ ꯑꯗꯨ ꯀꯤꯔꯤꯗꯣ
ꯎꯝ ꯁꯨꯃꯥꯡꯗꯒꯤ ꯈꯔ ꯑꯃꯨꯛ ꯈꯔ ꯊꯣꯛꯈꯤꯅꯤ
ꯈꯥ ꯎꯝ ꯑꯠ ꯁꯨꯃꯥꯡꯗ ꯈꯛꯇ ꯐꯝꯃꯒ ꯀꯤꯔꯤꯕ
ꯑꯩꯈꯣꯏ ꯌꯨꯝ ꯅꯠꯇꯦ ꯑꯗꯨꯒꯤꯅꯦ ꯃꯤꯒꯤ ꯌꯨꯝꯗ ꯐꯝꯕ
ꯑꯨꯏꯁ ꯀꯩꯒꯤ
ꯎꯝ ꯈꯣꯏ ꯌꯨꯝꯗꯨ ꯅꯦꯠꯋꯥꯛ ꯅꯨꯡꯉꯥꯏꯇꯕ
ꯑꯣ ꯅꯦꯛꯋꯥꯛ ꯐꯕꯐꯝ ꯊꯤꯔꯤꯅꯦꯅ ꯅꯪꯒꯤꯁꯦ
ꯍꯥ ꯑꯗꯨ ꯅꯠꯇ꯭ꯔꯗꯤ ꯌꯥꯗꯦꯅ
ꯆꯤꯡꯗ ꯑꯣꯏꯕꯩꯔꯣ
ꯎꯝ ꯆꯤꯡꯃꯛ ꯅꯠꯇꯦꯗ ꯇꯝꯁꯨ ꯅꯠꯇꯦ
ꯆꯤꯡꯁꯨ ꯅꯠꯇꯕ ꯇꯝꯁꯨ ꯅꯠꯇꯕ ꯇꯝ ꯆꯤꯡ ꯍꯥꯏ ꯇꯥꯔꯦꯅꯦ ꯑꯗꯨꯗꯤ
ꯊꯝ ꯏꯁ ꯍꯨ ꯍꯨ
ꯐꯔꯛ ꯇꯥꯏꯅꯦ ꯅꯪꯒꯤꯖꯤꯗꯤ ꯀꯃꯥꯏ ꯍꯥꯏꯗꯣꯏꯅꯣ ꯆꯤꯡꯁꯨ ꯅꯠꯇꯦ ꯍꯥꯏ ꯇꯝꯁꯨ ꯅꯠꯇꯦ ꯍꯥꯏ
ꯑꯗꯨ ꯆꯤꯡ ꯇꯝꯅꯤꯅ
ꯇꯝꯄꯥꯛꯁꯨ ꯅꯠꯇꯕ ꯆꯤꯡꯁꯨ ꯅꯠꯇꯕ ꯀꯔꯤ ꯇꯥ ꯇꯝꯄꯥꯛ ꯌꯧꯔꯝꯗꯥꯏꯗꯔꯣ
ꯍꯣꯏ ꯍ ꯍꯥ ꯆꯤꯡꯁꯨ ꯀꯥꯔꯝꯗꯥꯏ
ꯑꯥ ꯑꯩ ꯈꯪꯗꯧꯔꯦ
ꯎꯝ ꯂꯥꯔꯦ ꯃꯤ ꯃꯆꯥꯗꯤ ꯗꯤꯄꯤꯒꯁꯦ ꯐꯖꯟ ꯅꯥꯜꯂꯦꯀꯣ
ꯑꯁ ꯈꯔ ꯇꯧꯗ꯭ꯔꯗꯤ ꯌꯥꯗ꯭ꯔꯦꯅꯦ
ꯑꯁꯣꯝꯗ ꯀꯣꯢꯊꯣꯔꯛꯑꯣ ꯍꯥꯢꯕꯁꯨ ꯌꯥꯗꯦ
ꯑꯥ ꯈꯔ ꯂꯛꯅꯒꯦꯅ ꯅꯨꯄꯥꯈꯩꯁꯦ
ꯑꯗꯨꯅ ꯍꯦꯟꯅ ꯌꯦꯡꯅꯤꯡꯕꯒꯤ ꯒꯥ ꯐꯥꯎꯗ꯭ꯔꯣ
ꯇꯨꯝꯕ ꯆꯪꯉꯅꯦ
ꯑꯗꯨꯕꯨ ꯑꯗꯨꯒꯨꯝꯕ ꯋꯥꯈꯜ ꯊꯣꯛꯅꯕꯅꯦꯕ ꯑꯩꯅ ꯊꯝꯃꯤꯗꯣ
ꯀꯩ ꯃꯊꯦꯜ ꯆꯥꯔꯒꯦ ꯅꯪꯗꯤ
ꯎꯝ ꯉꯁꯤꯗꯣ ꯑꯥ ꯌꯦꯟ
ꯍꯥꯢꯁ ꯑꯩꯒꯤꯗꯤ ꯀꯗꯥꯢ ꯑꯩꯒꯤꯗꯤ ꯒꯗꯥꯥ ꯢ
ꯎꯡꯁ ꯅꯪ ꯆꯥꯅꯤꯡꯁꯨ ꯍꯥꯢꯗ꯭ꯔꯒ
ꯍꯧꯖꯤꯛ ꯍꯥꯢꯁꯤꯗꯤ ꯆꯥꯅꯤꯡꯉꯦ
ꯑꯣꯢ ꯈꯛꯗꯤ ꯈꯥꯛꯑꯝꯕꯅꯦ ꯑꯌꯨꯛ ꯑꯌꯨꯛꯀꯤ ꯅꯠꯇꯦ
ꯕ꯭ꯔꯗꯥ ꯕ꯭ꯔꯗꯔ ꯑꯣꯢꯁꯨ ꯃꯐꯩꯗꯤ ꯆꯥꯅꯤꯡꯉꯦ ꯃꯐꯩꯗꯣ ꯊꯥꯔꯛꯑꯣ
ꯑꯣꯁ ꯃꯐꯩ ꯃꯐꯩꯒꯟ ꯑꯃ ꯅꯪ ꯊꯥꯔꯗꯤ ꯂꯣꯢꯔꯦꯍꯦ
ꯍꯣꯢ ꯐꯣꯇꯣ ꯈꯛꯇ ꯊꯥꯔꯛꯀꯅꯣ ꯑꯁꯦꯡꯕ ꯊꯥꯔꯛꯎꯀꯣ
ꯌꯥꯢ ꯅꯪ ꯅꯪ ꯈꯅꯥꯎꯗꯣ ꯑꯗꯨ ꯆꯥꯔꯒ ꯐꯒꯦꯔꯣ
ꯍꯣꯢ ꯐꯒꯅꯤ ꯍꯥꯢꯌꯦ ꯗꯣꯛꯇꯅ ꯗꯨꯃꯥꯢ ꯍꯥꯢꯌꯦꯕ ꯑꯩꯉꯣꯟꯗ ꯑꯍꯥꯎ ꯑꯍꯥꯎꯕ ꯈꯔ ꯆꯥꯎ ꯍꯥꯢꯌꯦꯕ
ꯑꯠꯆꯥ
ꯍꯥꯎꯕ ꯆꯥ ꯑꯍꯥꯎꯕ ꯆꯥꯗ꯭ꯔꯗꯤꯀꯣ ꯑꯩꯖꯦ ꯑ ꯁꯤꯅꯤ ꯅꯤ ꯌꯥꯢꯌꯦ ꯅꯥꯔ ꯁꯤꯅꯤ ꯍꯥꯢꯌꯦ ꯑꯗꯨꯒꯤ ꯑꯍꯥꯎ ꯑꯍꯥꯎꯕ ꯆꯥꯎꯒꯣ ꯍꯥꯢꯔꯤꯕ ꯗꯣꯛꯇꯔꯅ
ꯍ ꯅꯪꯕꯨ
ꯑꯗꯨꯒ ꯀꯣ ꯑꯊꯤꯕ ꯃꯤꯗꯖꯨ ꯋꯥ ꯉꯥꯡꯅꯒꯅꯨ ꯍꯥꯢꯌꯦ
ꯑꯩꯌꯥ ꯍꯤ ꯍꯤ ꯍꯤ ꯅꯪꯁꯦ ꯑꯩꯗꯤ ꯌꯥꯝ ꯊꯤꯌꯦ
ꯁ ꯑꯗꯨꯒꯤꯅꯤꯅꯦ ꯑꯗꯨꯒꯤꯅꯤꯅꯦ ꯑꯩ ꯑꯥ ꯍꯧꯖꯤꯛ ꯈꯔ ꯑ ꯅꯨꯡꯉꯥꯢꯔꯛꯇꯦ ꯍꯥꯢꯌꯤꯖꯦ ꯏꯁꯥꯖꯦ ꯀꯩꯅꯣꯝ ꯇꯧꯔꯦꯕꯥ
ꯎꯝ
ꯍꯤꯗꯥꯛ ꯆꯥꯗ꯭ꯔꯗꯤ ꯌꯥꯔꯔꯣꯢ ꯋꯥꯡꯕ꯭ꯔꯣ ꯅꯦꯝꯕ꯭ꯔꯣ
ꯑꯩꯗꯤ ꯋꯥꯡꯕꯁꯨ ꯅꯠꯇꯦ ꯅꯦꯝꯕꯁꯨ ꯅꯠꯇꯦ
ꯑꯁ ꯃꯌꯥꯢꯔꯣ ꯑꯗꯨꯗꯤ
ꯎꯝ ꯑꯣ
ꯑꯁ ꯇꯜꯂꯦꯗꯃꯨꯛ ꯋꯥꯡꯗ꯭ꯔꯗꯤ
ꯑꯁ ꯅꯪ ꯅꯪꯁꯨ ꯋꯥꯡꯗ꯭ꯔꯒ
ꯑꯁ ꯋꯥꯡꯉꯁꯨ ꯐꯖꯕ ꯐꯖꯕꯒꯤ ꯍꯥꯢꯇꯨꯅꯦ ꯑꯩꯗꯤ
ꯑꯩꯁ
ꯆꯞ ꯆꯥꯑꯦꯕ ꯑꯩꯗꯤ ꯃꯤꯅ ꯉꯥꯎꯅꯕꯩ ꯕꯤꯅ ꯉꯥꯎꯅꯩꯕꯤ ꯆꯥꯡꯗꯨꯅꯦꯕ ꯑꯩꯗꯤ
ꯑꯣꯋꯥ
ꯅꯨꯄꯤꯗꯤ ꯅꯦꯝꯃꯖꯨ ꯋꯥꯡꯉꯖꯨ ꯑꯗꯨꯝ ꯐꯖꯩꯗꯥ ꯃꯁꯛ ꯐꯖꯔꯗꯤ ꯂꯣꯏꯅ ꯌꯥꯏ ꯍꯥꯏꯗꯥ ꯅꯨꯄꯥꯗꯤ ꯅꯨꯄꯥꯗꯤ ꯃꯁꯛ ꯐꯖꯔꯁꯨ ꯅꯦꯝꯃꯗꯤ ꯄꯥꯝꯗꯦꯕꯥ
ꯎꯝ ꯅꯣꯛꯅꯤꯡꯗꯦ ꯑꯩ
ꯃꯨꯕ꯭ꯔ ꯉꯧꯕ꯭ꯔ ꯅꯪ ꯀꯨꯆꯨꯗꯤ
ꯀꯨꯆꯨꯗꯤ ꯃꯖꯨ ꯃꯨꯗꯦ
ꯉꯧꯁꯨ ꯉꯧꯗꯦ
ꯉꯧꯖꯨ ꯉꯧꯗꯦ ꯑꯗꯨꯗꯤ ꯀꯩ ꯑꯉꯥꯡꯕ꯭ꯔꯣ ꯑꯁ ꯃꯝꯃꯗꯤ ꯅꯨꯡꯗꯥꯡꯒꯗꯤ ꯎꯔꯣꯏꯅꯦ
ꯎꯗ꯭ꯔꯦ
ꯑꯗꯨꯗꯤ ꯅꯪ ꯇꯣꯁꯂꯥꯏ ꯑꯃꯗꯤ ꯑꯗꯨꯝ ꯄꯨꯔ ꯆꯠꯂꯣꯀꯣ ꯅꯥꯡꯗ ꯑꯣꯏꯔꯗꯤ ꯅꯨꯡꯗꯥꯡꯗ ꯆꯠꯍꯧꯔꯗꯤ
ꯑꯗꯨꯕꯨꯗꯤ ꯑꯩꯒꯤ ꯌꯥꯒ ꯈꯨꯖꯤꯟꯒ ꯉꯧꯌꯤꯖꯤꯗꯤ
ꯑꯁ ꯌꯥꯁꯨ ꯀꯌꯥ ꯉꯧꯔꯝꯗꯧ ꯃꯥꯟꯗꯦꯗꯥ
ꯍꯣꯏ ꯍꯟꯗꯛꯁꯦ ꯂꯧ ꯃꯇꯝꯅꯤꯅꯀꯣ
ꯑꯣ ꯑꯣ ꯅꯪꯗꯤ ꯂꯧ ꯇꯝꯗ ꯅ ꯈꯣꯡ ꯈꯨꯠꯅ ꯁꯨꯗ꯭ꯔꯒ ꯅꯪ ꯌꯥꯅ
ꯌꯥꯅ ꯊꯕꯛ ꯇꯧꯕ꯭ꯔꯣ
ꯇꯧꯗ꯭ꯔꯗꯤ ꯇꯧꯗ꯭ꯔꯗꯤ ꯆꯥꯅꯕ ꯂꯩꯔꯣꯏꯅꯦ
ꯑꯩꯈꯣꯏꯗꯤ ꯌꯥꯅ ꯊꯕꯛ ꯇꯧꯕꯁꯦ ꯆꯥꯛꯇ ꯈꯛꯇꯅꯦ ꯁꯥꯏꯕꯗ ꯑꯇꯣꯞꯄꯗꯗꯤ ꯁꯤꯖꯤꯟꯅꯗꯦ ꯅꯣꯏ ꯅꯣꯏꯗꯤ
ꯎꯝ ꯆꯥꯕꯗ ꯍꯨꯃꯥꯡ ꯊꯣꯛꯕꯗꯣ ꯅꯪꯅꯤꯅꯦ
ꯑꯥ
ꯑꯩꯈꯣꯏꯗꯤ ꯐꯖꯕꯅꯤꯅ ꯊꯕꯛ ꯁꯨꯗ꯭ꯔꯁꯨ ꯌꯥꯏꯗ ꯃꯤꯅ ꯑꯗꯨꯝ ꯄꯤꯔꯛꯑꯦ ꯍꯥꯏꯕ
ꯎꯝ
ꯅꯪꯁꯨ ꯄꯤꯔꯛꯎꯀꯣ ꯅꯪ ꯍꯧꯖꯤꯛꯇ ꯄꯤꯔꯛꯀꯅꯤ ꯍꯥꯏꯗꯥꯏ
ꯍꯣꯏ ꯍꯣꯏ ꯍꯩꯅꯧ ꯆꯥꯔ ꯂꯩ ꯅꯪ ꯅꯪꯒꯤ ꯋꯥ ꯇꯥꯕꯗ ꯆꯥ ꯌꯥꯗ꯭ꯔꯦ
ꯑꯁ ꯀꯩ ꯀꯥꯏꯗꯒꯤ ꯅꯣꯏ ꯅꯃꯥꯟꯅꯕ ꯈꯣꯏꯗꯒꯤ
ꯍꯣꯏ
ꯍꯨꯔꯥꯟ ꯂꯤꯔꯣ ꯅꯨꯗꯥꯡꯗ ꯅꯪꯅ ꯉꯁꯥꯏ ꯑꯩ ꯃꯤꯒꯤ ꯁꯨꯃꯥꯡꯗ ꯂꯩꯔꯦ ꯍꯥꯏꯁꯦ ꯅꯪ ꯍꯩꯅꯧ ꯍꯨꯔꯥꯜ ꯂꯩꯕ ꯑꯣꯏꯔꯦ
ꯑꯩꯗꯤ ꯈꯟꯂꯨꯗ꯭ꯔꯦꯅꯦ ꯍꯧꯖꯤꯛꯇ
ꯅꯪꯪꯒꯤꯁꯦ ꯅꯪꯒꯤꯁꯦ ꯐꯖꯅ ꯊꯤꯅ ꯂꯛꯅꯩꯍꯦ ꯑꯩꯕꯨ
ꯃꯤ ꯃꯄꯨ ꯊꯣꯛꯑꯗꯤ ꯅꯪ ꯈꯨꯟꯗꯣ
ꯅꯪ ꯅꯪꯅꯅꯤ ꯍꯥꯏꯅ ꯇꯥꯛꯄꯤ ꯂꯣꯏꯔꯦ
ꯌꯨꯁ ꯑꯩꯁꯤ ꯑꯩꯗꯤ ꯂꯩꯁꯨ ꯂꯩꯇꯅ
ꯑꯗꯨ ꯑꯣꯏꯔꯁꯨ ꯐꯣꯟ ꯇꯧꯔꯒ ꯄꯥꯏꯍꯜꯂꯣꯏꯔꯦ ꯀꯩꯅꯣ
ꯃꯁꯛ ꯈꯔ ꯊꯤꯔꯛ ꯇꯧꯕ ꯃꯨꯔꯞ ꯃꯨꯔꯥꯞ ꯇꯧꯕ ꯅꯨꯄꯥ ꯑꯃ ꯉꯁꯥꯏ ꯂꯩꯍꯧꯕꯅꯦꯅ ꯍꯥꯏ ꯍꯥꯢꯗꯣꯢꯅꯦ
ꯑꯩ ꯅꯍꯥꯟ ꯑꯗꯨꯃꯥꯢ ꯍꯥꯏꯕꯤꯔꯗꯤ ꯑꯁ ꯉꯁꯥꯏꯗꯒꯤ ꯑꯩ ꯋꯥꯈꯜ ꯈꯜꯂꯝꯕꯅꯦ ꯀꯩꯅꯣ ꯀꯥꯏꯅ ꯐꯖꯅ ꯉꯥꯡꯉꯦ ꯍꯧꯖꯤꯛꯇꯤ ꯐꯖꯅ ꯍꯥꯏꯕꯤꯒꯦꯍꯦ ꯍꯤ
ꯃꯁꯛ ꯊꯤꯕ ꯈꯛꯇꯅꯦ ꯍꯨꯔꯥꯜꯂꯤꯁꯦ ꯈꯣꯏꯗꯤ ꯐꯖꯕꯅꯤꯅ ꯍꯨꯔꯥꯟ ꯍꯔꯥꯟꯕꯒꯤ ꯊꯕꯛꯇꯤ ꯇꯧꯗꯦꯕ ꯑꯩꯈꯣꯏꯗꯤ
ꯑꯁ ꯃꯁꯛ ꯐꯖꯕꯁꯤꯡꯗꯤ ꯍꯨꯔꯥꯜꯂꯁꯨꯀꯣ ꯑꯊꯤꯕꯁꯤꯡꯕꯨ ꯇꯥꯏꯅꯕꯅꯦ ꯑꯃꯨꯛꯀ
ꯍꯣꯏ ꯑꯗꯨꯅꯦ ꯃꯣꯏꯊꯣꯛꯑꯁꯨ ꯃꯁꯛ ꯊꯤꯕ ꯑꯗꯨꯝ ꯇꯩꯅꯕꯅꯦꯕ ꯃꯁꯛ ꯊꯤꯕꯅ ꯑꯗꯨꯝ ꯃꯥꯟꯕꯅꯦꯕ ꯃꯣꯏꯊꯣꯛꯄꯁꯨ
ꯎꯝ ꯌꯥꯏ
ꯐꯖꯅꯕ ꯐꯖꯅꯕ ꯀꯟꯅ ꯍꯣꯠꯅꯧꯀꯣ ꯉꯧꯅꯕ
ꯑꯦ ꯑꯩꯈꯣꯏꯁꯨ ꯑꯩꯈꯣꯏꯁꯨ ꯑꯃꯔꯛ ꯑꯃ ꯑꯃꯔꯛ ꯌꯦꯡꯕꯗꯤ ꯐꯖꯕꯅꯤꯗ
ꯏꯁ
ꯀꯨꯏꯅ ꯌꯦꯡ
ꯍꯥꯏꯐꯦꯠ ꯌꯦꯡꯕꯗ ꯑꯩꯗꯤ ꯀꯨꯏꯅ ꯀꯨꯏꯅ ꯌꯦꯡꯒꯟꯕꯅꯦ ꯔꯁꯤ ꯊꯣꯛ ꯊꯣꯛꯄ꯭ꯔꯥꯅ ꯔꯥꯁꯤ ꯂꯩꯕ꯭ꯔꯥꯅ ꯍꯦꯛ ꯍꯦꯛ ꯀꯨꯏꯅ ꯌꯦꯡꯉꯦꯕ ꯑꯩꯗꯤ ꯑꯗꯨꯗꯤ ꯅꯪꯗꯤ ꯂꯩꯍꯧꯔꯅꯤꯅꯦ ꯑꯗꯨꯗꯤ
ꯑꯗꯨꯗꯤ ꯀꯣꯏꯅ ꯌꯦꯡꯒꯅꯨ
ꯑꯁ ꯍꯥꯏꯐꯦꯠ ꯌꯦꯡꯉ ꯇꯣꯛ ꯇꯥꯕ ꯑꯗꯨꯗꯤ
ꯐꯖꯥꯕ ꯃꯑꯣꯡ ꯈꯛꯇꯪꯗꯨ
ꯍꯣꯏ ꯇꯥꯕ꯭ꯔꯣ ꯍꯧꯖꯤꯛꯂꯣ
ꯍꯣꯏ
ꯑꯁ ꯃꯤ ꯃꯌꯥꯝ ꯂꯩꯗ
ꯑꯁ ꯃꯤ ꯃꯌꯥꯝ ꯃꯃꯥꯡꯗ ꯅꯪ ꯑꯩꯕꯨ ꯁꯨꯃꯥꯏ ꯋꯥꯔꯤ ꯁꯥꯕ
ꯑꯁ ꯃꯣꯏꯗꯤ ꯑꯩꯅ ꯉꯥꯡꯉꯤꯖꯦ ꯇꯥꯗꯝꯅꯤꯗ ꯃꯁꯥ ꯃꯁꯥꯒꯤ ꯊꯕꯛ ꯂꯣꯏꯅ ꯇꯧ ꯂꯩ
ꯅꯆꯤꯟ ꯊꯤꯒꯅꯣ ꯅꯪꯒꯤ ꯅꯅꯥꯛꯗ
ꯑꯩꯗꯤ ꯆꯤꯟꯊꯤꯕ ꯍꯩꯇꯦꯗꯥ ꯑꯩꯅꯦ ꯅꯣꯛꯏꯗꯣ ꯑꯩꯅꯦ
ꯏꯁ ꯅꯪꯒꯤ ꯅꯣꯛꯄꯩ ꯈꯣꯟꯖꯦꯜ ꯇꯣꯡꯉꯥꯜꯂꯦ ꯋꯥ ꯉꯥꯡꯕ ꯇꯣꯡꯉꯥꯜꯂꯦ
ꯑꯩꯒꯤ ꯈꯨꯅꯣꯛꯁꯦ ꯐꯖꯕꯗꯨꯗ ꯅꯪ ꯉꯥꯎꯔꯤ ꯑꯣꯏꯔꯝꯅꯤ
ꯍꯣꯏꯅꯦ ꯉꯥꯎꯔꯦ ꯄꯨꯡꯉꯥꯎ ꯉꯥꯎꯔꯦ
ꯑꯁ ꯕꯣꯔꯥ ꯄꯥꯏꯔꯗꯤ ꯆꯠꯀꯅꯨ ꯀꯣ
ꯑꯗꯨ ꯀꯩ ꯄꯥꯏꯔ ꯆꯠꯂꯣ ꯍꯥꯏꯕꯅꯣ
ꯑꯗꯨꯃꯥꯏꯅ ꯑꯩꯕꯨꯗꯤ ꯌꯣꯟꯒꯅꯨ ꯍꯥꯏꯕ ꯉꯥꯎꯔꯖꯨ ꯅꯊꯟꯗ ꯑꯗꯨꯝ ꯉꯥꯎꯔꯣꯕ
ꯍꯦ ꯍꯦ ꯑꯉꯛꯄꯅꯤꯍꯦ
ꯍ ꯍ ꯑꯩꯉꯣꯟꯗ ꯇꯥꯏꯅꯒꯅꯨꯕꯥ ꯉꯥꯎꯅꯤꯡꯉꯖꯨ ꯅꯊꯟꯗ ꯉꯥꯎ ꯍꯥꯏꯕ
ꯍ ꯍ ꯍ ꯅꯪꯁꯤꯀꯣ ꯀꯗꯥꯏꯗ
ꯑꯩ ꯀꯩꯗꯧꯔꯕ ꯐꯖꯕ꯭ꯔꯣ ꯅꯨꯡꯁꯤꯕ꯭ꯔꯣ
ꯍꯣꯏꯅꯦ ꯅꯪ ꯅꯪ ꯈꯣꯟ ꯐꯥꯎ ꯇꯥꯕꯗ ꯇꯥꯕꯗ ꯉꯥꯎꯔꯦꯅꯦ
ꯅꯨꯡꯁꯤꯒꯦ ꯅꯨꯡꯁꯤꯒꯦ ꯇꯧꯕ꯭ꯔꯣ
ꯍꯣꯏ
ꯅꯨꯡꯁꯤꯕꯤꯅꯨꯗꯥ ꯃꯁꯛ ꯊꯤꯕ ꯅꯨꯄꯥꯗꯤ ꯑꯩ ꯄꯥꯝꯗꯦ
ꯑꯦ ꯅꯪꯅ ꯁꯨꯃꯥꯏ ꯍꯥꯏꯔꯗꯤ ꯑꯩꯗꯤ ꯀꯅꯥꯒ ꯐꯪꯗꯣꯏꯕ
ꯅꯪ ꯁꯥꯏꯠ ꯆꯤꯛ ꯂꯩꯗꯨꯗꯤ
ꯎꯝ ꯉꯥꯁꯥꯏ ꯃꯤꯉꯣꯟꯗ ꯈꯥꯏꯔꯛꯑꯒ ꯍꯧꯖꯤꯛꯅ ꯑꯃꯨꯛ